ꯍꯜꯂꫭ ꯑꯝ ꯇꯥꯔꯕꫭ
ꯍꯥ
ꯇꯥꯕꯔꯣ
ꯇꯥꯏꯌꯦ
ꯎꯝ ꯇꯧꯔꯥꯅꯤꯅ‌ꯦ ꯅꯍꯥ
ꯀꯩꯗꯧꯔꯤꯅꯣ
ꯍꯤꯄꫪ ꯂꯩꯕꯅꯤꯗ ꯆꯥꯛ ꯆꯥꯅꯤꯡꯉꯥꯏ ꯉꯥꯏꯔ ꯂꯩ ꯀꯩꯅꯣ ꯊꯣꯡꯅꯥꯎꯋ ꯃꯈꯣꯟ ꯉꯥꯛꯇ ꯉꯥꯏꯔ‌ꯦ ꯀꯩꯅꫭꯇꯧꯁꯤꯅ
ꯀꯩꯕ
ꯉꫪꯥꯡꯅ‌ꯦ
ꯍꯣꯏ ꯅꯨꯡꯁꯤꯠ ꯁꯤꯠꯄꯒꯤ
ꯅꯪ ꯔꯣꯝ ꯆꯪꯉꯕꯣ
ꯍꯣꯏ
ꯎꯝ
ꯆꯥꯛ ꯆꯔꯕꯣ
ꯆꯥꯗ꯭ꯔꯤ ꯆꯥꯛ ꯉꯥꯏ ꯂꯩ
ꯎꯝ
ꯉꯁꯤꯁꯦ ꯃꯨꯛ ꯃꯣꯔꯣꯀꯣꯒꯤ ꯁꯞꯄꯣꯔꯠ ꯇꯧꯗꫭꯏꯅꯤꯅ‌ꯦ ꯇꯧꯔꯤꯁꯦ
ꯃꫭꯔꫭꯀꫭꯒ ꯀꯩꯒ
ꯂꯥꯏ ꯂꯥꯛꯇꯦ ꯑꯩꯈꯣꯏꯗꯤ ꯃꯩ ꯌꯥꯗ꯭ꯔꯦ
ꯑꯣ ꯍꯣ ꯐ꯭ꯔꯥꯟꯁꯨ ꯃꯨꯛ ꯁꯟꯅꯗꫭꯏꯅꯤꯅ‌ꯦ ꯄꯨꯡ ꯑꯅꯤꯗ
ꯃꫭꯔꫭꯀꯣꯒ ꯀꯩꯔꯥ
ꯀꯥꯎꯒ꯭ꫪ‌ꯦ ꯑꯩꯖꯨ ꯃꯃꯤꯡ ꯄꯨꯡ ꯑꯅꯤ ꯃꯈꯥꯏꯗꯁꯨ ꯂꯩꯅ‌ꯦ ꯇꯧꯔꯤꯁ‌ꯦ
ꯑꯗꯨꯗꯤ ꯐ꯭ꫪꯟꯁꯒ ꯀꯔꯤꯇꯧ ꯗꫭꯏꫪ
ꯐ꯭ꯔꯥꯟꯁꯂ ꯀꫪꯤꯅꫭ ꯄꫪꯒꫭꯏ ꯍꯥꯏꯕ꯭ꫪ ꯀꯩꯅꫭꯝꯇ ꯍꯥꯏ
ꯀꯟꯕꯅ‌ꯦ ꯐꯔꯦꯒꯨꯏꯁꯨ
ꯈꯪꯗ‌ꯦ ꯑꯩ ꯑꯐꯥꯎꯕ ꯌ‌ꯦꯡꯗꯤ
ꯌꯝꯐꯥꯎ ꯌ‌ꯦꯡꯗ꯭ꫪꫭ
ꯍꯉ ꯑꯗꯨ ꯃꯣꯏꯗꯤ ꯎꯗꯦ ꯍ ꯅꯃꯛꯗꯤ ꯌꯦꯡꯗꯅ ꯑꯣꯔꯜ ꯀꯥꯞ ꯌꯦꯡꯉꯦ ꯍꯥꯏꯔ ꯁꯀꯂꯞꯗꯤ ꯌꯦꯡꯗꯅ ꯄꯨꯂꯞꯇꯤ ꯌ‌ꯦꯡꯉꯝꯗ‌ꯦꯍ‌ꯦ ꯏꯁꯣꯏ ꯏꯁꯥ ꯀꯟꯁꯔꯠ ꯑꯃ ꯁꯤꯟꯕ ꯏꯁꯀꯗꯤꯃ ꯇꯁ
ꯉꯁꯤ ꯏꯟꯖꯥꯡꯗꯣ ꯍꯥꯎꯕ꯭ꯔꯥ ꯅꯪ ꯊꯣꯡꯕ꯭ꯔꯥ ꯀꯃꯥꯏꯅ ꯇꯧꯒꯦ
ꯎꯝ ꯉ ꯁꯤꯟꯖꯥꯡ ꯑꯩꯩꯅ ꯊꯣꯡꯉꯦ
ꯀꯅꯥꯕ ꯑꯥ
ꯎꯝ ꯗꯣꯡ ꯇꯔꯤꯀ ꯅ ꯆꯣꯡꯅꯤ ꯔꯅꯤ
ꯋꯥ ꯊꯣꯡꯕ꯭ꯔꯣ
ꯑꯩꯅ ꯊꯣꯛꯒꯦ ꯍꯥꯏꯔꯒ
ꯅꯪ ꯊꯣꯡꯕ ꯃꯇꯝ ꯂꯩꯕ꯭ꯔꯅꯤ ꯅꯪ ꯍꯜꯂꯛꯄꯗ ꯑꯗꯨꯨꯝ ꯆꯦꯡꯉ
ꯍꯒ
ꯑ ꯁꯤ
ꯑꯦ ꯊꯣꯡꯉ ꯍꯥꯏꯔꯒ
ꯁꯟꯁꯥꯒ ꯎꯁꯣꯏ ꯆꯥꯏꯕ
ꯎꯝ
ꯁꯥꯎꯅꯤꯍꯦ
ꯑꯕꯅꯤ
ꯁꯣꯏꯗꯝ ꯆꯅꯤꯇ
ꯁꯣꯏ ꯌꯥꯝꯅ ꯂꯩꯔꯕꯅꯤ ꯑꯩꯈꯣꯏꯗꯗꯤ
ꯆꯒꯅꯦ ꯆꯕ ꯐꯪꯗ꯭ꯔꯤꯅꯦ ꯍꯟꯗꯛ ꯆꯍꯤꯒꯤ ꯃꯇꯝꯁꯦ ꯃ ꯂꯥꯛꯛꯇꯔꯦ
ꯍꯣꯏꯗ ꯇꯕꯤꯔꯀꯦ
ꯎꯝ ꯂꯥꯏꯟꯁꯤ ꯑꯗꯨꯟ ꯆꯠꯂꯤꯕ꯭ꯔꯥꯅꯤ ꯇꯔꯤꯁꯦ ꯇꯥꯔꯕ꯭ꯔꯣ
ꯇꯥꯏ
ꯍꯣꯏꯅ ꯊꯃꯤ ꯅꯁ ꯅꯪ ꯐꯣꯟ ꯑꯃꯗ ꯀꯩꯅꯣ ꯇꯧꯔꯤꯕ꯭ꯔꯣ
ꯀꯔꯤ
ꯅꯃꯥ ꯍꯥꯏꯁꯤꯁꯨ ꯄꯥꯏꯔꯤꯕ
ꯍꯣꯏ ꯃꯦꯠ ꯌꯥꯝ ꯊꯤꯌꯦ ꯑꯗꯨꯒꯤ
ꯍꯣꯏ ꯐꯔꯔꯣꯏ ꯐꯥꯏꯔꯤꯁꯤ
ꯃꯥꯅꯤ ꯐꯔꯖꯤꯗꯤꯇꯤꯅꯅꯨꯡꯚꯥꯏ
ꯄꯥꯏꯁꯦ ꯀꯝ ꯥꯟꯂꯅꯤ ꯍꯥꯏꯦ
ꯈꯪꯗꯦ ꯍꯀꯤ ꯄꯥꯎ ꯑꯝꯇ ꯇꯥꯗ꯭ꯔꯦ ꯍꯣꯂ ꯍꯣꯂ ꯍꯣꯂ ꯍ
ꯕꯔꯥ ꯀꯅꯤ ꯁꯤ ꯀꯩ ꯅꯁ ꯔꯤ ꯅꯣꯍꯣꯏ
ꯀꯩꯅꯩꯅꯣ
ꯁ ꯑꯣ ꯁꯗꯅꯥ
ꯀꯩꯖꯧ ꯋꯥꯔꯤ ꯋꯥꯔꯤ ꯏꯁꯩꯩ ꯍꯒ
ꯑ ꯃ ꯂꯩ
ꯀꯥꯔ ꯇꯧꯁꯤ ꯑ ꯑꯗꯨꯝ ꯁꯥꯗ꯭ꯔꯣ ꯑ ꯑꯗꯨꯗꯤ
ꯑꯣ
ꯎꯝ
ꯁꯥꯏꯌꯦ
ꯁꯥꯕꯅ ꯑꯩ ꯏꯁ ꯌꯥꯗ꯭ꯔꯦꯗ ꯇꯧꯔꯤꯁꯦ ꯑꯩ ꯑꯣꯟꯅ ꯁꯥꯕꯅꯦ ꯂꯣꯏꯔꯦ
ꯅꯗꯤ ꯂꯩꯕ꯭ꯔꯣ
ꯍꯣ
ꯑꯃꯗꯨꯁꯨ ꯂꯩꯕ꯭ꯔꯣ
ꯑ
ꯇꯨꯝꯈ꯭ꯔꯕꯣ ꯇꯩꯁꯤꯅ
ꯇꯨꯝꯗ꯭ꯔꯤꯗ
ꯑꯃꯗꯣ ꯇꯧꯔꯛꯀꯅꯤ ꯍꯥꯏꯕ ꯀꯔꯤꯝ ꯍꯥꯏꯔꯛꯇ꯭ꯔꯣ
ꯍꯥꯏꯔꯛꯇꯦ
ꯆꯥꯛ ꯂꯥꯝꯕ ꯍꯧꯔꯤꯕꯣ ꯆꯥꯛ ꯌꯥꯝ ꯂꯥꯝꯒꯂꯦ ꯑꯩꯖꯦ ꯍꯟꯗꯛꯁꯦ ꯆꯥꯔ ꯀꯥꯟꯗꯅ ꯌꯥꯝ ꯆꯥꯅꯤꯡꯗꯕ ꯑꯃꯨꯛ ꯆꯥꯔ ꯉꯝꯗꯕ ꯃꯥꯏꯟ ꯇꯧꯔ ꯂꯦꯁ
ꯀꯩꯅꯣ ꯎꯝ ꯃꯨꯚꯤ ꯌꯦꯡꯕ꯭ꯔꯥ ꯑꯩꯅ ꯃꯨꯚꯤ ꯐꯖꯕ ꯍꯥꯏꯕꯤꯌꯨꯔꯣ
ꯍꯥ
ꯃꯨꯚꯤ ꯐꯖꯕ ꯑꯃ ꯍꯥꯏꯕꯤꯌꯨꯔꯥꯕ
ꯑꯥ ꯒꯣꯔꯤꯌꯟꯒꯤ
ꯑ ꯑꯗꯨꯝꯕ ꯑꯣꯏꯅ ꯌꯦꯡꯉꯒꯦ
ꯐꯖꯕꯅꯦ
ꯏꯛꯂꯦꯠꯀꯤ ꯀꯦꯔꯦꯛꯇꯔꯗꯣ ꯄꯥꯝꯗꯦ
ꯀꯩꯅꯣ ꯇꯧꯔꯤꯁꯤꯕꯣ
ꯒꯦ ꯃꯥꯟꯕꯉꯥꯛꯇꯅꯦ ꯀꯥꯟ
ꯁꯥꯕꯅ ꯇꯧꯐꯝ ꯈꯪꯗ꯭ꯔꯦ ꯐꯦꯟ ꯎꯪꯉꯁꯨ ꯏꯪꯗ꯭ꯔꯤꯗ
ꯀꯩꯅꯣ ꯕ꯭ꯔꯣꯡ ꯕ꯭ꯔꯣꯡ ꯌꯥꯝ ꯂꯥꯎꯋꯤꯍꯦ ꯇꯧꯋꯤꯁꯤꯅ
ꯑꯁ ꯃꯣꯏ